ꯀꯔꯤ ꯇꯧꯔꯣ
ꯑꯁ ꯍꯤꯞꯄꯦꯗ
ꯅꯨꯡꯉꯥꯏꯅꯦ
ꯑꯁ ꯅꯨꯡꯉꯥꯏꯇꯦꯗ ꯀꯔꯤꯒꯤ ꯅꯨꯡꯉꯥꯏꯕꯅꯣ ꯍꯧꯖꯤꯛꯇ ꯍꯤꯞꯄ ꯐꯪꯉꯦ
ꯆꯥꯛ ꯆꯥꯔꯕ꯭ꯔꯣ
ꯆꯥꯗꯔꯤ
ꯊꯦꯡ
ꯃꯁꯤ ꯑ ꯊꯕꯛ ꯌꯥꯃꯟꯗꯅ ꯆꯥꯛ ꯄꯥꯎ ꯆꯥꯕ ꯐꯪꯗꯦ ꯁꯪꯗꯦ
ꯃꯔꯝ ꯑꯣꯛ ꯑꯦꯍꯦ
ꯅꯪꯗꯤ ꯀꯔꯤ ꯏꯟꯖꯥꯡ ꯆꯒꯦ
ꯑꯩꯁꯦ ꯏꯟꯖꯥꯡ ꯀꯥꯎꯈ꯭ꯔꯦꯗ
ꯑꯁ ꯍꯥꯎ ꯇ ꯃꯥꯟꯂꯦꯗ
ꯌꯥꯝ ꯊꯨꯅ ꯀꯥꯎꯌꯦꯀꯣ
ꯀꯥꯎꯈ꯭ꯔꯦ ꯅꯤꯡꯁꯤꯡꯈꯗ꯭ꯔꯦ
ꯀꯩꯗꯧꯔꯤꯅꯣ
ꯐꯝꯕꯅꯤꯗ
ꯌꯨꯝꯗ ꯌꯨꯝꯗ ꯂꯩꯕ꯭ꯔꯣ
ꯌꯨꯝꯗꯅꯦ
ꯀ
ꯌꯥꯝ ꯁꯥꯕꯒꯤ ꯑꯃꯨꯛꯀ ꯐꯝ ꯑꯃꯨꯛꯀ ꯂꯦꯞ ꯑꯃꯨꯛꯀ ꯆꯠꯄ
ꯁꯕꯔ ꯅꯣꯡ ꯆꯨꯗ꯭ꯔꯣ
ꯅꯣꯡ ꯆꯨꯗꯦ
ꯑꯁ ꯁꯤꯗꯨꯗꯤ ꯉꯁꯥꯏ ꯆꯨꯑꯦ ꯑꯗꯨꯗꯤ ꯑ ꯍꯧꯖꯤꯛꯇꯤ ꯂꯩꯕ ꯆꯞ ꯆꯥꯔꯦ
ꯅꯨꯡꯁꯥ ꯌꯥꯝ ꯁꯥꯏꯅꯦ
ꯑꯁ ꯍꯟꯗꯛ ꯑꯌꯨꯛ ꯉꯟꯇꯥꯅ ꯅꯣꯡ ꯑꯗꯨꯝ ꯁꯨꯏ ꯍꯟꯗꯛ ꯉꯔꯥꯡ ꯁꯨꯏ ꯉꯁꯤ ꯁꯨꯏ
ꯅꯨꯡꯁꯥꯗꯤ ꯊꯣꯛꯇꯦ ꯁꯥꯕꯗꯤ ꯎꯐ
ꯑꯦꯁ ꯃꯨꯟꯒꯦ ꯇꯧꯕ꯭ꯔꯥ
ꯆꯥꯕ ꯌꯥꯔꯦ
ꯐꯖꯅ ꯃꯨꯟꯂꯦ
ꯎꯝ ꯊꯥꯔꯛꯑꯣ
ꯍꯥꯎꯔꯥꯥꯝꯅꯤ
ꯊꯥꯔꯛꯑꯣ
ꯈꯔ ꯅꯣꯏꯕꯅꯤꯅ ꯍꯥꯎꯒꯅꯤ
ꯎꯝ ꯑꯁ ꯉꯁꯤ ꯌꯥꯍꯧ ꯌꯍꯧ ꯑꯁ ꯉꯟꯃꯟꯗꯅꯀꯣ ꯑꯃꯨꯛ ꯇꯨꯝꯅꯤꯡꯈ꯭ꯔꯦ
ꯅꯨꯡꯇꯤꯒꯤ ꯑꯣꯏꯔꯝꯒꯅꯤꯗ
ꯅꯨꯡꯇꯤꯒꯤ ꯅꯠꯇꯦ ꯉꯥꯁꯤ ꯈꯛꯇꯅꯤ
ꯀꯔꯤ ꯉꯁꯤ ꯈꯛꯇ
ꯑꯁꯦꯡꯕꯅꯦ ꯄꯨꯡ ꯃꯔꯤ ꯇꯥꯗ꯭ꯔꯤꯉꯩꯗ ꯍꯧꯒꯠꯂꯦ ꯑꯁ
ꯀꯔꯤ ꯍꯤꯟꯖꯥꯡꯔꯣ ꯍꯧꯖꯤꯛ ꯐꯥꯎ ꯆꯥꯛ ꯆꯥꯔꯤ ꯍꯥꯏ
ꯑꯁ ꯍꯋꯥꯏꯅꯤꯗ ꯍꯋꯥꯏ ꯊꯣꯡꯉꯦ
ꯎꯝ ꯍꯋꯥꯢ ꯆꯥꯕ ꯃꯤꯁꯤꯡꯗꯤ ꯃꯁꯛ ꯐꯖꯕꯅꯦ
ꯎꯝ ꯍꯟꯗꯛꯇ ꯇꯣꯏꯅ ꯆꯥꯕꯒꯤꯀꯣ ꯑꯁ ꯌꯥꯝ ꯐꯖꯊꯣꯔꯛꯑꯦ
ꯌꯥꯝ ꯉꯧꯔꯝꯒꯅꯤ
ꯎꯝ ꯃꯝꯗ꯭ꯔꯦ ꯍꯟꯗꯛ
ꯄꯨꯟꯉꯥꯡ ꯉꯥꯡꯈ꯭ꯔꯦ
ꯄꯦꯄꯥꯔꯗꯒꯤ ꯍꯒ
ꯎꯝ ꯅꯨꯡꯁꯥꯗꯒꯤ ꯉꯥꯡꯍꯟꯗ꯭ꯔꯦ
ꯐꯨꯠꯕꯣꯜ ꯌꯦꯡꯗ꯭ꯔꯣ ꯅꯣꯏꯗꯤ
ꯌꯦꯡꯗꯦꯗ ꯍꯧꯖꯤꯛꯔꯣ ꯍꯧꯖꯤꯛ ꯂꯩꯕ꯭ꯔꯣ ꯉꯁꯥꯏꯔꯣ
ꯉꯁꯥꯏꯁꯨ ꯍꯧꯖꯤꯛꯁꯨ
ꯍꯧꯖꯤꯛ ꯀꯅꯥ ꯀꯅꯥ ꯂꯩꯒꯦꯅꯦ ꯈꯪꯗꯦꯅꯦ ꯊꯕꯛ ꯌꯝꯃꯤꯗ ꯑꯁ ꯌꯦꯡꯕꯨꯗꯤ ꯌꯦꯡꯉꯤꯅꯦ
ꯉꯁꯤꯗꯤ ꯌꯦꯡꯗꯦ ꯁꯪꯗꯕ ꯊꯕꯛꯅ
ꯊꯕꯥꯛꯅ ꯊꯜꯂꯦ ꯅꯣꯢ ꯑꯦꯛꯖꯥꯝ ꯂꯣꯏꯔꯕꯣ
ꯂꯣꯏꯈ꯭ꯔꯦ
ꯄꯩꯁꯥ ꯂꯩꯔꯤꯉꯩꯗꯗꯤ
ꯀꯥꯔꯤ ꯄꯩꯁꯥꯅꯣ
ꯃꯤꯒꯤ ꯊꯥꯔꯒ
ꯂꯣꯏꯅꯦ ꯆꯠꯈ꯭ꯔꯦ ꯃꯁ ꯃꯁꯥꯐꯥꯎ ꯎꯗꯦꯍꯦ ꯀꯔꯤꯔ
ꯀꯅꯥ ꯀꯅꯥꯒꯤ ꯊꯥꯕꯅꯣ ꯀꯔꯤ ꯁꯕꯖꯦꯛ ꯊꯥꯒꯦ
ꯁꯣꯁꯤꯌꯣꯂꯣꯖꯤꯅꯦ
ꯅꯨꯡꯉꯥꯏꯔꯦꯅ
ꯀꯅꯥ ꯀꯅꯥ ꯂꯩꯌꯨꯔ ꯅꯪ
ꯍꯧꯖꯤꯛꯇ ꯏꯅꯥꯎꯄꯥ ꯑꯃꯒꯥ ꯂꯩ ꯏꯆꯦ ꯃꯆꯥ ꯑꯄꯤꯛꯄꯗꯣ
ꯄꯤꯛꯄ ꯀꯥꯏ
ꯑꯇꯣꯝꯕꯗꯣ
ꯀꯔꯤ ꯇꯧꯕ꯭ꯔꯣ ꯃꯥꯗꯤ
ꯃꯥꯗꯤ ꯑꯗꯨꯝ ꯌꯦꯉꯤ ꯐꯣꯟ
ꯀꯣꯂꯦꯁ ꯀꯥꯕ꯭ꯔꯣ
ꯀꯔꯤ ꯀꯣꯂꯦꯖꯅꯣꯗ ꯀ꯭ꯂꯥꯁ ꯁꯤꯛꯁ ꯀꯥꯏꯅꯤ
ꯎꯝ ꯑꯣ ꯑꯣ ꯑꯣ
ꯀꯔꯤꯅꯣꯅꯦ
ꯀꯔꯤ ꯁ꯭ꯀꯨꯜꯗ ꯀꯥꯕ꯭ꯔꯅꯦ